ꯋꯥ
ꯇꯥꯔꯕꯨ ꯇꯥꯏꯔꯌꯦ ꯇꯥꯏꯔꯌꯦ ꯑꯣ ꯑꯩꯗꯤ ꯇꯨꯃꯤꯟ ꯂꯩꯕꯗꯨꯗ ꯇꯥꯈꯤꯗ꯭ꯔꯕ꯭ꯔꯅ ꯑꯃꯨꯛ ꯈꯜꯂꯨꯏꯅꯦ ꯍꯥꯏꯕ
ꯎꯝ ꯍꯣꯏ ꯑꯗꯨꯅꯦ ꯑꯩꯁꯦ ꯑꯗꯨꯝ ꯍꯧꯖꯤꯛꯀꯥꯟꯁꯨ ꯈꯪꯗꯦ ꯁꯨꯝ ꯆꯠꯄ ꯑꯃ ꯑꯃꯗ ꯁꯝ ꯆꯠꯄꯩ ꯇꯥꯏꯞꯇ ꯍꯥꯏꯕꯗꯤ ꯑꯗꯨꯝ ꯅꯣꯏꯁꯨ ꯉꯥꯏꯔꯦ ꯌꯥꯍꯧꯔꯅꯤ ꯅꯠꯇ꯭ꯔꯥ ꯊꯕꯛ ꯆꯠꯈ꯭ꯔꯅꯤ ꯍꯜꯂꯛꯑꯅꯤ ꯑꯗꯩ ꯆꯥꯛ ꯆꯔꯅꯤ ꯇꯨꯝꯃꯅꯤ
ꯇ ꯃꯅꯤꯦ
ꯇꯧꯕꯅ ꯇꯧ ꯂꯩꯕ ꯑꯗꯨꯃꯥꯏꯅ ꯇꯧꯕ ꯈꯔ ꯀꯣꯏꯕ ꯂꯥꯡꯕ ꯈꯣꯠꯄꯁꯨ ꯆꯠꯅꯤꯡꯕ ꯍꯥꯏ ꯇꯥꯔꯦ ꯑꯗꯒꯤ ꯂꯣꯛꯇꯥꯛꯀꯨꯝꯕꯗꯁꯨ ꯅꯣꯡꯃꯗꯤ ꯌꯥꯝ ꯂꯦꯛꯅꯤꯡꯕꯅꯦ ꯑꯗꯨꯗꯣ ꯃꯌꯥꯝꯁꯤꯅꯅꯦ ꯑꯃꯨꯛ ꯁꯪꯉꯤ ꯁꯪꯗꯦ ꯑꯗꯨ ꯇꯧ ꯇꯧꯗꯦ ꯇꯧꯅꯕꯁꯨꯅꯅꯦ ꯃꯇꯝꯁꯤꯦꯗ ꯐꯔ ꯖꯅ ꯂꯩꯅꯤꯅꯤ
ꯐꯖꯅ ꯂꯩꯅꯤ ꯅꯪꯗꯤ ꯀꯣꯏꯕ ꯈꯣꯠꯄꯒ ꯑꯗꯨ ꯇꯧꯔ ꯀꯃꯥꯏꯅ ꯇꯧꯒꯦ ꯆꯠꯅꯤꯡꯉ ꯆꯠꯅꯤꯡꯉꯤꯗꯨꯅꯤ ꯑꯗꯨꯣ ꯍꯧꯖꯤꯛ ꯁꯨꯝ ꯊꯕꯛ ꯑꯃ ꯆꯠꯈ꯭ꯔꯅꯤꯅ ꯍꯥꯏꯕꯗꯤ ꯈꯪꯗꯦ ꯑꯗꯨꯝ ꯑꯃꯨꯛ ꯑꯗꯨꯝꯕꯒꯤ ꯀꯣꯛꯇꯣ ꯑꯃꯨꯛ ꯈꯟꯖꯤꯜꯂꯨꯗ꯭ꯔꯦ ꯈꯟꯖꯤꯜꯂꯨꯗ꯭ꯔꯦꯗꯤ ꯌꯥꯝ ꯆꯠꯅꯤꯡꯉꯕꯅꯦ ꯍꯥꯟꯅꯕꯨꯗꯤ ꯑꯗꯨꯗ ꯍꯧꯖꯤꯛꯁꯨ ꯑꯗꯨꯝ ꯍꯥꯏꯗꯤ ꯌꯥꯝ ꯐꯖꯅ ꯃꯑꯣꯡ ꯇꯥꯅ ꯁꯦꯝꯃꯒ ꯆꯠꯂꯁꯦꯅ ꯑꯗꯨꯃꯥꯏꯅ ꯇꯤꯡ ꯊꯣꯛꯅ ꯂꯦꯞꯀꯗꯕꯕꯁꯤꯁꯨ ꯑꯝꯇ ꯍꯦꯛ ꯂꯩꯇꯕꯗꯣ ꯑꯗꯨꯅ ꯍꯧꯗꯣꯛꯇꯧꯁꯨ ꯑꯃꯨꯛ ꯍꯦꯛ ꯏꯁꯥꯁꯦ ꯑꯗꯨꯝ ꯊꯧꯒꯥ ꯏꯁꯥ ꯁꯥꯅꯤꯡꯗꯕꯗꯣ ꯑꯩ ꯍꯁꯦ ꯁꯨꯝ ꯍꯥꯏꯅꯕꯩ ꯋꯥꯅꯤ ꯊꯑꯣꯏꯅ ꯆꯠꯂꯁꯦ ꯅꯨꯃꯤꯠ ꯑꯃ ꯂꯦꯞꯄꯁꯦ ꯍꯥꯏꯔꯗꯤ ꯊꯕꯛꯇꯨꯁꯨ ꯑꯩ ꯑꯗꯨꯝ ꯑꯦ ꯍꯥꯏꯅꯗꯅ ꯈꯣꯠꯇꯅ ꯇꯧꯕꯁꯨ ꯌꯥꯏꯗꯅꯀꯣ ꯑꯗꯨ ꯑꯗꯨꯁꯨ ꯑꯃꯨꯛ ꯑꯣꯏꯔꯣꯏꯗꯣ ꯑꯗꯨꯅ ꯑꯗꯨ ꯑꯗꯨ ꯁꯤꯟꯕꯒꯤ ꯑꯃꯨꯛ ꯋꯥꯔꯤ ꯇꯧꯅꯕꯁꯤꯗ ꯃꯥꯅ ꯑꯗꯨꯗ ꯁꯪꯉꯦ ꯃꯥꯅ ꯑꯗꯨꯗ ꯁꯪꯗ꯭ꯔꯦ ꯑꯗꯨꯗꯤ ꯑꯗꯨꯗ ꯌꯥꯔꯅꯤ ꯑꯃꯨꯛ ꯍꯥꯏꯔꯅꯤ ꯑ ꯈꯪꯗꯦ ꯌꯥꯝ ꯆꯪꯉꯦ ꯍꯥꯏꯇꯥꯔꯦ ꯊꯕꯛꯁꯦ ꯍꯧꯖꯤꯛꯀꯥꯟꯁꯦ ꯃꯤꯁꯦ ꯃꯤ ꯃꯤ ꯑꯅꯤ ꯄꯨꯟꯕꯗꯨꯗꯤ ꯊꯣꯏꯅ ꯋꯥꯗꯦ ꯑꯗꯨꯒꯅ ꯃꯤꯁꯦ ꯑꯍꯨꯝ ꯃꯔꯤꯛ ꯍꯦꯛ ꯁꯨꯒꯔꯗꯤ ꯑꯗꯨꯝ ꯈꯪꯗꯦ ꯑꯗꯨꯝ ꯀꯩꯅꯤ ꯑꯃꯅ ꯑꯃꯨꯛ ꯌꯥꯔꯣꯏ ꯑꯃꯅ ꯑꯃꯨꯛ ꯃꯐꯝ ꯄꯨꯂꯞ ꯌꯥꯔꯒꯅ ꯑꯃꯨꯛ ꯋꯦꯗꯔꯅ ꯌꯥꯗꯕꯅꯤ ꯈꯪꯗꯦ ꯏꯔꯥꯡ ꯇꯧꯔꯛꯄꯅꯤ ꯈꯪꯗꯦ ꯑꯃꯨꯛ ꯇꯧꯅꯤ ꯑꯗꯒꯤ ꯃꯤꯁꯨ ꯃꯤ ꯑꯇꯩꯅ ꯑꯃꯨꯛ ꯑꯃꯅ ꯑꯃꯨꯛ ꯅꯥꯔꯛꯄꯅꯤ ꯈꯪꯗꯦ ꯑꯗꯨꯃꯥꯏꯅ ꯑꯗꯨꯝ ꯇꯧꯗꯣꯏꯕꯗꯣ ꯑꯃ ꯅꯠꯇ ꯑꯃꯅꯝ ꯌꯥꯗꯕꯤꯗꯣ ꯑꯗ ꯆꯠꯇꯤ ꯌꯥꯝ ꯆꯠꯅꯤꯡꯕꯅꯦ ꯅꯪꯅ ꯍꯧꯖꯤꯛ ꯄꯟꯕ ꯂꯇꯥꯥꯛꯀꯤꯗ ꯆꯠꯂꯒ ꯑꯍꯤꯡ ꯂꯛꯄ ꯊꯕꯛꯇꯣ ꯌꯥꯝ ꯇꯧꯕꯤ ꯇꯧꯅꯤꯡꯕꯅꯦ ꯑꯗꯣ ꯈꯪꯗꯦꯗ ꯀꯃꯥꯏꯅ ꯇꯧꯗꯣꯏꯅꯣ ꯁꯤꯟꯕ ꯑꯃ ꯆꯪꯗꯤ ꯆꯪꯉꯦ ꯁꯤꯟꯗꯣꯔꯤꯕ ꯃꯤꯁꯤꯁꯨ ꯃꯤꯅ ꯌꯥꯕ ꯑꯃ ꯆꯪꯉꯦꯕ ꯑꯗꯨꯅ ꯀꯅꯥꯅꯕꯨ ꯍꯧꯗꯣꯔꯛꯀꯗꯣꯏꯅꯣ ꯈꯪꯗꯦ ꯅ ꯀꯥꯡꯕꯨꯗꯗꯤ ꯒ꯭ꯌꯥꯟ ꯇꯥꯗꯦ
ꯑꯗꯨꯅꯦ ꯑꯗꯨꯗꯩ ꯈꯪꯗꯦꯗ ꯑꯩꯈꯣꯏ ꯅꯍꯋꯥꯏꯗꯤ ꯌꯥꯝ ꯆꯠꯅꯤꯡꯕ ꯈꯣꯠꯄ ꯑꯗꯨꯃꯥꯏꯅ ꯇꯧꯔꯝꯃꯦꯕꯀꯣ ꯍꯧꯖꯤꯛꯁꯨ ꯆꯠꯄꯁꯨ ꯆꯠꯅꯤꯡꯉꯦ ꯑꯗꯨꯒ ꯌꯥꯝ ꯀꯥ ꯍꯦꯟꯅ ꯍꯦꯛꯇ ꯆꯠꯅꯤꯡꯉꯦ ꯆꯠꯇꯕ ꯌꯥꯗꯦ ꯈꯣꯠꯇꯦ ꯍꯥꯏꯕꯗꯨ ꯑꯗꯨꯃꯥꯏꯅ ꯍꯧꯖꯤꯛ ꯀꯩꯁꯨ ꯌꯥꯝ ꯈꯟꯖꯤꯜꯂꯨ ꯗꯣ ꯑꯗꯨꯃꯥꯏꯅꯗꯤ ꯑꯣꯏꯗ꯭ꯔꯦ ꯑꯗꯨꯒ ꯃꯤꯅꯁꯨ ꯃꯤꯅ ꯐꯣꯇꯣꯒ ꯊꯥꯒꯠꯂꯛꯄ ꯌꯥꯝ ꯍꯥꯏꯗꯤ ꯀꯜꯂꯛꯄꯣꯏ ꯀꯩꯄꯣꯏ ꯇꯧꯔ ꯑꯩꯈꯣꯏꯁ ꯌꯥꯝ ꯆꯠꯇꯕ ꯌꯥꯗꯦ ꯑꯗꯨ ꯇꯧꯗꯕ ꯌꯥꯗꯦ ꯍꯥꯏꯕ ꯋꯥꯈꯜ ꯑꯃ ꯈꯜꯂꯝꯅꯤꯅ ꯑꯩꯈꯣꯏꯁꯤ ꯆꯠꯂꯒ ꯐꯣꯇꯣ ꯀꯥꯞꯄꯨꯔꯒ ꯊꯥꯒꯠꯀꯗꯕꯅꯤ ꯈꯣꯠꯀꯗꯕꯅꯤ ꯍꯥꯏꯅ ꯈꯜꯂꯝꯕ ꯃꯌꯥꯝꯗꯣ ꯁꯨꯝ ꯑꯍꯟ ꯑꯣꯏꯔꯛꯄꯤꯔ ꯀꯒꯤꯩꯅꯣ ꯈꯪꯗꯦ ꯐꯣꯇꯣꯒꯨꯝꯕ ꯀꯥꯞꯄ ꯑꯗꯒꯤ ꯀꯩꯅꯣ ꯇꯧꯕꯁꯦ ꯑꯗꯨꯝ ꯈꯪꯗꯦ ꯃꯤ ꯃ ꯌꯥꯝ ꯃꯥꯡꯒ ꯇꯤꯟꯅꯅꯤꯡꯗꯕ ꯑꯗꯩ ꯏꯁꯥꯅꯤꯡꯗ ꯌꯥꯝ ꯈꯪꯗꯦ ꯇꯣꯉꯥꯟꯅ ꯇꯥꯅꯤꯡꯕ ꯇꯥꯏꯞꯇꯣ ꯑꯗꯨꯝ ꯂꯩꯔꯛꯄꯩ ꯇꯥꯏꯞ ꯇꯧꯔꯛꯄꯗꯣ ꯑꯗꯨꯃꯥꯏꯅ ꯇꯧꯔꯛꯑꯦ ꯍꯥꯏꯗꯤ ꯄꯨꯟꯁꯤꯁꯤ
ꯍꯥꯏꯗꯤ ꯄꯨꯟꯁꯤꯁꯤ ꯐꯥꯎꯕ ꯍꯥꯏꯗꯤ ꯁꯨꯝ ꯑꯍꯣꯡꯕ ꯂꯥꯛꯏꯁꯤꯦ
ꯑꯩꯈꯣꯏꯅꯣꯡꯄꯥꯥꯎꯗꯣꯛ ꯍꯧꯖꯤꯛ ꯀꯟꯅ ꯉꯁꯤꯅ ꯀꯔꯤ ꯁꯦꯠꯁꯤꯒꯦ ꯍꯌꯦꯡꯅ ꯀꯔꯤ ꯁꯦꯠꯁꯤꯒꯦ ꯑꯗꯒꯤ ꯗ꯭ꯔꯦꯁ ꯀꯥꯔꯠꯁꯦ ꯑꯗꯨꯝ ꯅꯨꯡꯇꯤꯒꯤ ꯁꯦꯠꯄꯁꯦ ꯃꯥꯅ ꯍꯥꯏꯟꯅꯤꯡꯗꯕꯤ ꯇꯧꯕ ꯂꯩꯅ ꯑꯗꯨꯃꯥꯏꯅ ꯑꯗꯨꯝ ꯇꯧꯋꯦ ꯃꯣꯏꯗꯤ
ꯑꯗꯨꯝ ꯇꯧꯋꯦ ꯃꯣꯏꯗꯤ ꯑꯃꯨꯛ ꯃꯇꯝꯗꯣ ꯏꯟꯈꯠꯂꯛꯄꯗ ꯉꯥꯏꯕ
ꯃꯇꯝꯗ ꯎꯀꯥꯟꯗ ꯑꯩꯈꯣꯏꯅ ꯍ ꯇꯧꯈꯤꯕꯗꯨꯒ ꯍꯥꯏꯔꯒ ꯁꯨꯝ ꯅꯤꯡꯁꯤꯡꯉꯛꯄꯗꯣ ꯆꯄꯜꯗ ꯈꯪꯗꯦꯒ ꯆꯄꯜꯗ ꯁꯠꯂ ꯁꯠꯂ ꯑꯗꯨꯝ ꯇꯧꯅꯤꯡꯕ ꯂꯩꯔꯁꯨ ꯂꯩꯇ꯭ꯔꯁꯨꯇ꯭ꯔ ꯂꯩꯅꯤꯡꯕ ꯈꯣꯠꯄ ꯇꯧꯕ ꯃꯇꯝꯗꯣ ꯃꯣꯏ ꯑꯣꯏꯔꯤꯕꯀꯣꯅꯨꯡꯕꯨ ꯅꯨꯡꯁꯤ ꯃꯇꯝ
ꯅꯨꯡꯕꯨ ꯅꯨꯡꯁꯤ ꯃꯇꯝꯁꯦ ꯑꯍꯣꯡꯕ ꯃꯌꯥꯝꯁꯦ ꯍꯣ ꯑꯗꯨꯅꯦ ꯊꯥꯖꯗꯕꯗꯣ ꯁꯨꯃꯥꯏꯅꯒ ꯇꯧꯔꯛꯀꯅꯤ ꯀꯥꯏꯅ ꯍꯥꯏꯕꯗꯤ ꯃꯇꯝ ꯑꯃꯗ ꯍꯥꯏꯅꯔꯝꯃꯤꯕꯅꯦ ꯍꯥꯏꯗꯤ ꯑꯩꯈꯣꯏ ꯂꯥꯛꯈ꯭ꯔꯒꯗꯤ ꯐꯣꯇꯣ ꯀꯥꯞꯄꯒꯤ ꯄꯣꯁ ꯇꯧꯕꯕꯨ ꯑꯣꯏꯔꯣ ꯑꯗꯨ ꯑꯣꯏꯕꯕꯨ ꯑꯣꯏꯔꯣ ꯑꯗꯨꯝ ꯈꯪꯗꯦ ꯃꯣꯏ ꯀꯥꯡꯕꯨ ꯑꯗꯨꯝ ꯈꯪꯕꯗꯣ ꯃꯤꯅꯁꯨ ꯑꯁ ꯃꯣꯏ ꯀꯥꯡꯕꯨꯗꯤ ꯐꯣꯇꯣꯗ ꯐꯣꯇꯣꯗ ꯇꯧ ꯂꯩꯕꯅꯤꯒ ꯑꯗꯒꯤ ꯈꯪꯗꯦ ꯑꯗꯨꯃꯥꯏꯅ ꯑꯗꯨꯝ ꯍꯥꯏꯅꯔꯝꯃꯤꯗꯅꯀꯣ ꯑꯗꯨꯅ ꯍꯧꯖꯤꯛ ꯍꯥꯏꯕ ꯑꯃꯗꯨꯗꯤ ꯂꯣꯏꯅꯃꯛ ꯆꯨꯝꯃꯦ ꯂꯣꯏꯅꯃꯛ ꯑꯗꯨꯃꯥꯏꯅ ꯊꯦꯡꯅꯔꯛꯑꯦ ꯍꯧꯖꯤꯛꯁꯦ ꯌꯦꯡꯉꯣꯅꯦ ꯀꯔꯤꯝꯇ ꯊꯥꯒꯠꯅꯤꯡꯗꯦ ꯐꯣꯇꯣ ꯊꯥꯒꯠꯄ ꯍꯥꯏꯁꯦ ꯀꯥꯞꯄꯗꯨ ꯀꯥꯞꯅꯤꯡꯕꯗꯨ ꯐꯥꯎꯔꯀꯥꯟꯗ ꯀꯥꯞꯄꯒꯥ ꯃꯇꯨꯡꯗꯨꯗ ꯊꯥꯒꯠꯅꯤꯡꯕ ꯋꯥꯅꯤ ꯀꯥꯞꯅꯤꯡꯕꯗꯨꯁꯨ ꯑꯃꯨꯛ ꯐꯥꯎꯗ꯭ꯔꯦ ꯑꯗꯒꯤ ꯀꯔꯤ ꯍꯥꯏꯅꯤ ꯍꯥꯟꯅꯗꯤ ꯉꯥꯛꯇꯪꯅꯤꯗꯥꯅꯥ ꯑꯗꯨꯝ ꯁꯦꯠꯇꯁꯁꯤꯗ ꯉꯁꯤ ꯇꯧꯔꯨꯔꯤꯕꯗꯨ ꯊꯕꯛꯇꯣ ꯑꯗꯨꯝ ꯃꯇꯦꯛ ꯑꯃꯇ ꯑꯣꯏꯔꯁꯨ ꯍꯥꯞꯅꯤꯡꯕ ꯑꯃ ꯑꯗꯨꯝ ꯇꯧꯔꯝꯃꯤꯗꯅꯀꯣ ꯑꯗꯒꯤꯗꯤ ꯈꯪꯗꯦ ꯍꯧꯖꯤꯛ ꯂꯣꯏꯅꯃꯛ ꯇꯜꯂꯦ ꯑꯗꯨꯒꯨꯝꯕꯗꯣ ꯀꯔꯤꯝꯇ ꯑꯗꯨ ꯏꯁꯥꯗ ꯇꯧꯕ ꯅꯠꯇꯅ ꯃꯤꯒꯤꯁꯨ ꯀꯌꯥ ꯌꯦꯡꯖꯩ ꯁꯤ ꯂꯨꯠꯇ꯭ꯔꯦꯕꯀꯣ ꯑꯗꯒꯤ ꯃꯤ ꯑꯃꯅ ꯁꯨꯃꯥꯏꯅ ꯐꯖꯅ ꯆꯠꯂꯒ ꯑꯗꯨ ꯅꯥ ꯇꯧꯔꯛꯄꯁꯤꯁꯨ ꯌꯥꯝ ꯇꯥꯡꯅ ꯏꯁꯥꯗ ꯑꯩꯁꯨ ꯁꯨꯃꯥꯏꯅ ꯇꯧꯒꯦ ꯀꯥꯏꯅ ꯈꯟꯕꯗꯣ ꯑꯗꯨꯃꯥꯏꯅ ꯑꯣꯏꯅ ꯑꯣꯏꯔꯦ ꯍꯧꯖꯤꯛꯇꯤ ꯍꯥꯏꯗꯤ ꯀꯩꯁꯨ ꯈꯟꯖꯤꯟꯗꯕꯗꯣ ꯑꯗꯨꯝ ꯆꯠꯅꯤꯡꯕꯗꯤ ꯆꯠꯅꯤꯡꯉꯒꯁꯨ ꯏꯁꯥꯗ ꯌꯥꯝ ꯌꯧꯅ ꯈꯟꯖꯤꯟꯕ ꯆꯠꯇꯕ ꯌꯥꯗꯦ ꯁꯣꯏꯕ ꯌꯥ ꯗꯦ ꯀꯥꯏꯅ ꯈꯟꯕ ꯑꯗꯨꯝꯕꯁꯨ ꯀꯩꯝ ꯂꯩꯇ꯭ꯔꯦ ꯑꯗꯨꯝ ꯍꯣꯏ ꯑꯩꯅ ꯎꯐꯝ ꯊꯣꯛꯄꯗꯨ ꯎꯔꯒ ꯑꯗꯨꯝ ꯇꯨꯃꯤꯟ ꯂꯩꯕꯅꯤ ꯀꯩꯁꯨ ꯍꯦꯛꯇ ꯑꯗꯨꯗ ꯑꯁ ꯃꯤ ꯆꯠꯈ꯭ꯔꯦ ꯑꯩꯁꯨ ꯌꯥꯝ ꯆꯠꯇꯒ ꯆꯠꯇꯕ ꯌꯥꯗꯕꯅꯤ ꯊꯥꯏꯅꯥ ꯑꯗꯨꯃꯥꯏꯅ ꯇꯧꯕꯒꯤ ꯋꯥꯈꯜꯁꯨ ꯄꯨꯂꯞ ꯇꯣꯛꯈ꯭ꯔꯦ ꯑꯗꯨꯝ ꯁꯤ ꯍꯣꯏ ꯆꯍꯤꯅꯕꯨꯗꯤ ꯑꯣꯏꯔꯛꯀꯗꯣꯏꯅꯦ ꯇꯃ ꯇꯃꯅ ꯁꯨꯝ
ꯍꯣꯏꯌꯦ ꯑꯩ ꯑꯗꯨꯅꯦ ꯃꯤꯅ ꯍꯥꯏꯅꯔꯤꯁꯦ ꯑꯍꯟꯈꯩꯅꯁꯨ ꯅꯣꯏ ꯄꯥꯈꯪ ꯑꯣꯏꯔꯤꯉꯩ ꯂꯩꯁꯥꯕꯤ ꯑꯣꯏꯔꯤꯉꯩꯗ ꯆꯠꯅꯤꯡꯕ ꯈꯣꯅꯤꯡꯕ ꯂꯥꯎꯍꯧ ꯇꯧꯈ꯭ꯔꯣ ꯑꯗꯩ ꯅꯍꯥ ꯑꯣꯏꯔꯤꯀꯥꯟꯗ ꯊꯧꯗꯨꯅ ꯍꯌꯦꯡ ꯑꯍꯟ ꯑꯣꯏꯔꯀꯥꯟꯗ ꯇꯧꯕ ꯌꯥꯕ ꯅꯠꯇꯦ ꯍꯥꯏꯁꯨ ꯑꯗꯨꯝ ꯆꯨꯝꯈ꯭ꯔꯖꯥꯠꯅꯤ ꯑꯗꯒꯤ ꯆꯍꯤ ꯆꯥꯝꯃ ꯊꯕꯛ ꯆꯥꯝꯃ ꯆꯍꯤ ꯅꯤ
ꯥꯆꯝꯃꯥ ꯆꯍꯤꯅꯤ
ꯆꯍꯤ ꯀꯨꯟꯊ꯭ꯔꯥ ꯊꯕꯛ ꯅꯤꯐꯨ ꯃꯤꯅꯥ ꯍꯥꯏꯅꯔꯝꯃꯤꯁꯦ ꯆꯍꯤ ꯌꯥꯝꯃꯛ ꯌꯥꯝꯃꯛꯏ ꯈꯨꯗꯤꯡꯒꯤ ꯏꯁꯥꯒꯤ ꯊꯧꯗꯥꯡꯁꯨ ꯌꯥꯝꯃꯛꯇꯣꯏꯅꯦ ꯑꯗꯒꯤ ꯅꯨꯄꯤ ꯑꯉꯥꯡ ꯊꯤꯕꯗꯒꯤ ꯈꯣꯠꯄꯗꯒꯤꯁꯨ ꯑꯃꯨꯛ ꯀꯩ ꯍꯥꯏꯅꯤ ꯑꯗꯨꯝ ꯍꯥꯏꯗꯤ ꯍꯥꯟꯅ ꯆꯠꯅꯤꯡꯕ ꯀꯅꯤꯡꯕ ꯃꯇꯝꯗ ꯑꯗꯨꯝ ꯅꯤꯡꯇꯝꯃꯝꯕꯗꯣ ꯈꯔꯥ ꯈꯔꯥꯗꯤ ꯑꯗꯨꯝ ꯏꯟꯖꯜꯂꯛ
ꯈꯔ ꯈꯔ ꯌꯦꯡꯖꯤꯜ ꯂꯛꯄꯥ ꯌꯥꯎꯔꯛꯇꯣꯏꯅꯦꯕ ꯑꯅꯥꯕꯕꯨ ꯌꯥꯎꯔꯛꯄꯅꯤ ꯈꯪꯗꯦ ꯑꯩꯒꯤꯗꯤ ꯑꯗꯨꯒꯤ ꯑꯙꯥꯔꯒꯤꯅ ꯑꯗꯨꯝ ꯃꯔꯦꯛꯀ ꯈꯔ ꯇꯧꯅꯕꯗ ꯑꯗꯨꯝ ꯍꯟꯊꯔꯛꯈꯤꯅꯦꯕ ꯑꯗꯨꯒ ꯑꯗꯨꯃꯛꯅ ꯀꯩꯅꯣ ꯇꯧꯔꯕ꯭ꯔꯥ ꯍꯥꯏ ꯅꯠꯇꯕ ꯑꯗꯨꯝ ꯊꯕꯛꯁꯤꯅ ꯑꯗꯨꯝ ꯍꯦꯟꯒꯠꯇꯣꯏꯕ ꯍꯥꯟꯅꯕꯨ ꯑꯩꯁꯨ ꯆꯠꯇꯕꯒꯤ ꯊꯕꯛ
ꯀꯣꯝ ꯅꯠꯇꯕꯀꯣ ꯌꯨꯝꯒꯤ ꯃꯀꯨꯞ ꯃꯇꯥ ꯑꯗꯒꯤ ꯆꯥꯛꯊꯣꯡ ꯄꯥꯎꯊꯣꯡ ꯃꯌꯥꯝꯁꯨ ꯂꯣꯏ ꯄꯨꯅꯕ ꯍꯣꯠꯅꯔꯛꯄꯗ ꯑꯗꯨꯝ ꯊꯕꯛꯁꯤꯡꯗ ꯑꯗꯨꯝ ꯃꯇꯝ ꯃꯥꯡꯍꯟꯅꯤꯡꯗꯕꯒ ꯃꯇꯝꯗꯣ ꯑꯗꯨꯃꯥꯏꯅ ꯑꯣꯏꯔꯛꯇꯣꯏꯅꯦꯕ
ꯑꯗꯨ ꯍꯥꯏꯔꯒ ꯌꯥꯝ ꯆꯨꯝꯃꯦ ꯑꯗꯨ ꯀꯤ ꯍꯧꯖꯤꯛꯀꯤꯗꯣ ꯍꯥꯏꯕꯗꯤ ꯌꯦꯡꯉꯨꯅꯦ ꯍꯧꯖꯤꯛꯁꯨ ꯑꯩꯈꯣꯏꯁꯦ ꯍꯧꯖꯤꯛ ꯍꯧꯖꯤꯛ ꯂꯩꯔꯤꯁꯤꯅ ꯍꯣꯏ ꯆꯠꯁꯦ ꯍꯥꯏꯔꯒꯗꯤ ꯈꯤꯇꯪꯗꯤ ꯊꯥꯡꯗꯣꯛꯅꯤꯡꯕ ꯑꯃꯗꯤ ꯂꯩꯔꯤꯗꯅꯀꯣ ꯃꯈꯣꯡꯗ ꯆꯠꯁꯦꯅ ꯍꯧꯅꯔꯛꯑꯒꯗꯤ ꯑꯗꯨꯝ ꯆꯠꯀꯦ ꯀꯥꯏꯅ ꯈꯟꯕ ꯃꯆꯥ ꯑꯃꯗꯤ ꯐꯥꯎꯔꯤꯗꯅ ꯑꯗꯨ ꯈꯔ ꯂꯩꯔꯗꯤ ꯑꯗꯨꯝ ꯇꯟꯈꯤꯗꯣꯏꯅꯦꯁꯦ ꯍꯧꯖꯤꯛ ꯈꯔ ꯍꯧꯖꯤꯛꯁꯦ ꯄꯨꯔꯥ ꯍꯥꯟꯅ ꯆꯥꯝꯃ ꯆꯠꯅꯤꯡꯉꯝꯕꯗꯣ ꯑꯩꯈꯣꯏꯅ ꯍꯧꯖꯤꯛ ꯇꯜꯂꯤꯁꯦ ꯅꯥꯏꯟꯇꯤ ꯄꯥꯔꯁꯦꯟꯗꯤ ꯇꯜꯂꯕꯅꯦ ꯍꯧꯖꯤꯛꯁꯦ ꯑꯗꯣ ꯇꯔꯥ ꯈꯛꯇ ꯉꯥꯏꯔꯕꯅꯦ ꯑꯁꯨꯝ ꯍꯣꯏ ꯀꯣꯏꯆꯠ ꯀꯤ ꯆꯠꯁꯤ ꯀꯥꯏꯅ ꯍꯥꯏꯅꯤꯡꯕ ꯑꯃ ꯐꯥꯎꯔꯤꯁꯦ ꯇꯔꯥꯗꯨ ꯈꯛꯇ ꯉꯥꯏꯔꯕꯅꯦꯕ ꯑꯗꯣ ꯁꯤꯁꯨ ꯈꯤꯇꯪ ꯂꯩꯔꯛꯄꯒ ꯁꯤꯇꯥꯥꯁꯤꯁꯨ ꯃꯥꯡꯉꯤ ꯃꯠ ꯆꯥꯝꯃꯗ ꯆꯥꯝꯃ ꯆꯠꯃꯤꯟꯅꯔꯦꯕ ꯑꯗꯨꯅ ꯑꯗꯨꯝ ꯊꯣꯛꯅꯤꯡꯈ꯭ꯔꯔꯣꯏ ꯆꯠꯊꯣꯛꯈ꯭ꯔꯔꯣꯏ ꯌꯨꯝꯗꯨꯗꯒꯤ ꯂꯩꯩ ꯈꯪꯗꯦ ꯑꯗꯨꯃꯥꯏꯅ ꯂꯩꯈꯤꯗꯣꯏꯅꯤ ꯑꯝꯇꯗꯤ ꯆꯠꯇꯤ ꯆꯠꯍꯧꯕ ꯌꯥꯕꯖꯥꯠꯅꯤ ꯑꯗꯣ ꯍꯧꯖꯤꯛ ꯁꯟꯗꯁꯦ ꯂꯨꯏꯌꯦꯕ ꯌꯥꯝꯅ ꯑꯩꯈꯣꯏꯒꯤ ꯀꯩ ꯍꯥꯏꯅꯤ ꯑꯗꯨꯅꯦ ꯁꯤꯟꯕ ꯃꯤꯗꯣ ꯑꯗꯨꯝ ꯃꯊꯟꯇ ꯌꯥꯝ ꯊꯕꯛꯇꯣ ꯆꯦꯟꯗꯕ ꯌꯥꯗꯕꯗꯣ ꯑꯗꯨꯝ ꯁꯥꯏꯠꯇꯒꯤꯁꯨ ꯑꯃꯅ ꯑꯃꯅ ꯄꯥꯡꯁꯤꯜꯂꯛꯀꯗꯕꯗꯨꯣ ꯑꯣꯏꯗꯕꯗꯣ ꯄꯥꯡꯁꯤꯟꯕ ꯍꯥꯏꯕꯗꯤ ꯊꯕꯛ ꯃꯣꯠ ꯅꯠꯇꯦꯀꯣ ꯍꯧꯕ ꯈꯣꯠꯄ ꯑꯗꯒꯤ ꯁꯨꯃꯥꯏ ꯁꯨꯃꯥꯏꯅ ꯇꯧꯁꯤ ꯁꯨꯃꯥꯏꯅ ꯁꯤꯟꯁꯤ ꯍꯥꯏꯕꯁꯦ ꯂꯩꯔꯣꯏꯗꯕꯁꯦ ꯁꯤꯅꯦꯕ ꯑꯗꯨꯅ ꯑꯗꯨꯝ ꯁꯨꯃꯥꯏꯅ ꯇꯧꯔꯒ ꯁꯤꯟꯗ ꯑꯩꯅ ꯑꯅꯝꯕꯅꯕꯤꯠ ꯌꯥꯝ ꯍꯟꯈꯤꯕꯁꯦ ꯍꯥꯏꯕꯗꯤ ꯊꯃꯣꯏꯁꯦ ꯌꯥꯝ ꯍꯥꯏꯗꯤ ꯆꯠꯅꯤꯡꯅ ꯍꯧꯗꯣꯛꯑꯅꯤ ꯑꯗꯒꯤ ꯑꯗꯨꯝ ꯀꯩ ꯍꯥꯏꯅꯤ ꯃꯤꯅ ꯍꯧꯗꯣꯛꯎꯔ ꯃꯇꯨꯡꯗ ꯃꯈꯩꯁꯤꯅꯨꯛ ꯔꯦꯁꯣꯟꯁꯦ ꯐꯖꯗꯕ ꯌꯥꯝ ꯂꯥꯡꯁꯟꯅꯕ ꯌꯥꯝ ꯆꯠꯆꯅꯤꯡꯕ ꯑꯗꯨꯃꯥꯏꯅꯒꯤ ꯇꯥꯏꯞꯇ ꯃꯣꯏ ꯇꯧꯕ ꯑꯗꯒꯤ ꯀꯩ ꯍꯥꯏꯅꯤ ꯑꯗꯨꯕꯨ ꯍꯧꯖꯤꯛꯦ ꯆꯠꯇ꯭ꯔꯁꯨ ꯌꯥꯏꯗ ꯍꯌꯦꯡ ꯀꯣꯟꯅ ꯆꯠꯂꯁꯨ ꯌꯥꯏꯗ ꯍꯥꯏꯒꯨꯝꯕ ꯈꯪꯗꯦ ꯑꯗꯨꯃꯥꯏꯅ ꯁꯨꯝ ꯔꯦꯁꯄꯣꯟꯁꯁꯦ ꯏꯃ ꯐꯖꯕꯁꯦ ꯁꯨꯝ ꯋꯥꯠ ꯈꯤꯕꯗꯒꯤꯁꯨ ꯑꯣꯏꯗꯣꯏꯅꯦ ꯑꯩꯅ ꯁꯨꯝ ꯇꯟꯈꯤꯕꯁꯦ ꯍꯥꯟꯅꯗꯤ ꯁꯨꯝ ꯍꯧꯗꯣꯛꯄꯁꯦ ꯌꯥꯝ ꯊꯧꯅꯥ ꯐꯔꯝꯃꯦꯕ ꯑꯗꯒꯤ ꯉꯝꯅꯕ ꯑꯗꯨꯝ ꯇꯧꯁꯦ ꯁꯤꯟꯁꯦ ꯀꯥꯏꯅ ꯍꯥꯏꯅꯤꯡꯕꯗꯣ ꯍꯧꯖꯤꯛꯇꯤ ꯃꯤꯅ ꯈꯤꯇꯪ ꯇꯟꯕ ꯎꯔꯛꯑꯗꯤ ꯍꯣꯏ ꯍꯥꯏꯔꯒ ꯑꯅꯤꯔꯛ ꯁꯨꯅ ꯀꯩꯁꯨ ꯆꯠꯁꯦꯅ ꯇꯛꯅꯤꯡꯗꯕꯤꯗꯣ ꯑꯗꯨꯃꯥꯏꯅ ꯇꯧꯔꯦꯕ ꯑꯗꯨꯃꯥꯏꯅ ꯁꯨꯝ ꯇꯧꯁꯤꯜꯂꯛꯑꯦ ꯑꯗꯣ ꯈꯪꯗꯦ ꯆꯠꯄ ꯈꯣꯠꯄ ꯂꯥꯡꯕꯁꯤꯗꯤ ꯑꯗꯨꯝ ꯌꯥꯝ ꯄꯥꯝꯖꯔꯛꯑꯦ ꯍꯥꯟꯅꯗꯒꯤꯩꯁꯨ ꯑꯗꯣ ꯑꯗꯨꯃꯥꯏꯅ ꯑꯝꯇꯗꯤ ꯆꯠꯄꯗꯤ ꯌꯥꯕꯖꯥꯠꯅꯤ ꯑꯩꯈꯣꯏꯁꯨ ꯍꯥꯏꯅꯔ ꯅꯠꯇ꯭ꯔꯒ ꯅꯣꯏ ꯍꯟꯗꯛꯀꯤꯗꯣ ꯑꯗꯨꯃꯥꯏꯅ ꯑꯣꯏꯅ ꯇꯧꯔꯨꯔꯁꯤꯦ ꯖꯤꯔꯣ ꯇꯥꯔꯤꯛ ꯀꯨꯟꯅꯤꯄꯥꯜꯒꯤꯗꯣ ꯅꯨꯡꯗꯥꯡ ꯋꯥꯏꯔꯝ ꯃꯣꯏꯅ ꯆꯠꯂꯒ ꯑꯗꯨꯅ ꯍꯦꯟꯅ ꯐꯗꯧꯗꯧ ꯃꯥꯟꯁꯤꯜꯂꯦ ꯑꯩꯗꯤ ꯑꯥꯗꯒ ꯂꯦꯛꯄ ꯍꯥꯏꯁꯦ ꯀꯩꯁꯨ ꯑꯣꯏꯗꯧ ꯃꯥꯟꯗ꯭ꯔꯦ ꯑꯇꯣꯞꯄ ꯃꯤꯒ ꯆꯠꯄꯩ ꯊꯕꯛꯁꯤꯃ ꯑꯩꯩꯅ ꯑꯗꯨꯃꯥꯏꯅꯕꯨ ꯇꯧꯗꯧꯅꯤꯅ ꯈꯜꯂꯛꯑꯦꯅꯦ ꯅꯣꯏꯗꯣ ꯃꯤꯁꯨ ꯌꯥꯝ ꯌꯥꯝꯕ ꯅꯠꯇꯕꯅ ꯆꯞ ꯆꯥꯗꯧ ꯃꯥꯜꯂꯦ ꯍꯥꯏꯕ
ꯍꯣꯏ ꯑꯗꯣ ꯁꯨꯃꯥꯏꯅ ꯇꯧꯕꯗꯤ ꯌꯥꯏ ꯑꯗꯨ ꯇꯥꯔꯒꯁꯨ ꯃꯥ ꯅꯪꯒꯤ ꯃꯄꯨꯁꯤꯁꯨ ꯃꯥ ꯀꯩꯅꯣ ꯍꯥꯡꯕꯅꯤꯅ ꯐꯔꯛ ꯇꯥꯗꯅꯤ ꯑꯗꯨ ꯏꯃꯥꯟꯅꯕꯗꯨꯁꯨ ꯃꯥꯒꯤ ꯃꯤꯒꯤꯗ ꯌꯥꯎꯕꯅꯤꯅ ꯐꯔꯛ ꯇꯥ ꯑꯗꯣ ꯍꯥꯏꯐꯦꯠ ꯍꯣꯏ ꯍꯥꯏꯐꯦꯠꯇꯤ ꯍꯥꯡꯅꯔ ꯌꯦꯡꯁꯦ ꯑꯗꯣ ꯑꯩ ꯍꯧꯗꯤ ꯍꯧꯗꯣꯛꯀꯦꯕ
ꯑꯩ ꯍꯧꯗꯤ ꯍꯧꯗꯣꯛꯀꯦꯕꯀꯣ ꯏꯃꯥꯟꯅ ꯍꯣꯏ ꯌꯥꯗꯕ ꯃꯑꯣꯡ ꯑꯣꯏꯇꯥꯔꯗꯤ ꯑꯗꯨꯝ ꯍꯥꯏꯔꯒ ꯑꯩꯈꯣꯏ ꯃꯩ ꯂꯦꯛꯎꯕ ꯑꯗꯨꯝ ꯀꯩꯅꯣ ꯇꯧꯕ ꯌꯥꯏꯅꯀꯣ ꯍꯣꯏ ꯑꯗꯨꯅꯦ ꯇꯧꯔꯤꯁꯨ ꯃꯇꯝꯗ ꯁꯨꯝ ꯍꯧꯈꯤꯕꯁꯦ ꯀ꯭ꯌꯥ ꯇꯥꯔꯗꯤꯦ ꯇꯧꯔꯤꯁꯦ ꯑꯗꯨꯗ ꯈꯔ ꯂꯩꯔꯗꯤ ꯅꯣꯏ ꯑꯩꯈꯣꯏ ꯏꯃꯥꯟꯅꯕ ꯆꯞꯃꯤꯅꯕꯕꯨꯗꯤ
ꯀꯩꯒꯤ ꯃꯤꯒꯤ ꯅꯨꯄꯤ ꯑꯉꯥꯡ
ꯏꯃꯨꯡꯒꯤ ꯅꯨꯄꯤ ꯑꯉꯥꯡ ꯇꯧꯔꯒ ꯆꯠꯃꯤꯟꯅꯕꯗꯣ ꯑꯗꯨꯅ ꯍꯦꯟꯅꯕꯨ ꯅꯨꯡꯉꯥꯏꯔꯛꯑ ꯑꯗꯨꯣꯏꯅꯦꯕꯀꯣ ꯍꯥꯏꯕꯗꯤ ꯇꯣꯉꯥꯟꯅ ꯆꯠꯈ꯭ꯔꯒꯗ ꯅꯣꯏ ꯄꯥꯈꯪ ꯆꯥ ꯍꯥꯏꯗꯤ ꯇꯧꯋꯤ ꯀꯔꯤ ꯀꯔꯤ ꯇꯧꯔꯤꯅꯣ ꯈꯪꯕ ꯒ꯭ꯌꯥꯟ ꯇꯥꯕ ꯑꯣꯏꯗꯦ ꯈꯣꯠꯄꯗ ꯃꯔ ꯃꯔꯥꯡꯁꯨ ꯇꯧꯅꯔꯛꯇꯣ ꯂꯩꯔꯕꯅꯤ ꯑꯗꯨꯝ ꯌꯨꯝꯒꯤꯅ ꯑꯗꯨꯝ ꯄꯨꯔꯒ ꯊꯧꯔꯛꯑꯣ ꯑꯗꯨꯃꯥꯏꯅ ꯇꯧꯕꯗꯣ
ꯃꯥꯏ
ꯍꯣꯏ ꯇꯧꯈꯤꯗꯣꯏꯅꯦꯕꯀꯣ ꯈꯪꯗꯦ ꯈꯪꯗꯣꯏ ꯇꯧꯔꯤꯁꯦ ꯍꯥꯏꯗꯤ ꯁꯨꯝ ꯀꯃꯥꯏꯅꯁꯨ ꯑꯩꯅ ꯑꯗꯨꯃꯥꯏꯅ ꯀꯩꯅꯣ ꯇꯧꯈ꯭ꯔ ꯃꯇꯨꯡꯗꯗꯤ ꯏꯃꯥꯟꯅꯕꯒ ꯄꯨꯜꯂꯤꯅꯤ ꯑꯗꯨ ꯇꯧꯔꯤꯅꯤ ꯑꯗꯥ ꯇꯧꯔꯤꯅꯤ ꯑꯗꯣ ꯇꯧꯗꯕ ꯃꯤꯗꯤ ꯂꯩꯇꯦ ꯍꯥꯏꯕꯅꯗꯤ ꯇꯧꯏꯦ ꯑꯗꯨ ꯑꯣꯏꯔꯒꯁꯨ ꯌꯦꯡꯁꯤꯟꯗꯕꯁꯨ ꯌꯥꯔꯛꯇ꯭ꯔꯦꯗꯅꯀꯣ ꯌꯨꯝꯒꯤ ꯌꯨꯝꯗꯁꯨ ꯌꯦꯡꯁꯤꯟꯗꯕꯤꯗ ꯑꯗꯨꯃꯥꯏꯅ ꯂꯥꯡꯉ ꯀꯣꯏꯔ ꯄꯛꯃꯤꯦꯟ ꯂꯩꯕꯁꯨ ꯌꯥꯔꯑꯣꯏꯗꯅꯀ ꯀꯩꯁꯨ ꯑꯗꯒꯤ ꯑꯗꯨꯝ ꯉꯁꯥꯏꯒꯤ ꯑꯩ ꯍꯥꯏꯕꯗꯣ ꯊꯕꯛꯁꯦ ꯆꯥꯎꯈꯠꯂꯛꯇꯧꯗꯅꯦꯕ ꯑꯃꯒꯤ ꯑꯗꯨ ꯊꯣꯛꯣꯂꯛꯑꯦ ꯑꯃꯒꯤ ꯊꯣꯛꯂꯛꯑꯦ ꯑꯗꯨ ꯊꯣꯛꯂꯛꯑꯦꯅ ꯌꯥꯎꯗꯕ ꯌꯥꯗꯕ ꯃꯌꯥꯝ ꯑꯃ ꯊꯣꯛꯂꯛꯑꯅꯤ ꯑꯗꯒꯤ ꯂꯩꯀꯥꯏꯒꯤ ꯊꯕꯛ ꯊꯣꯛꯄꯗꯨꯕꯨ ꯑꯣꯏꯔꯣ ꯑꯗꯒꯤ ꯏꯃꯨꯡꯒꯤꯁꯨ ꯃꯤꯗꯣ ꯁꯨꯝ ꯌꯥꯝ ꯐꯠꯂꯛꯄꯅꯤꯅ ꯑꯃꯗ ꯑꯃꯨꯛ ꯊꯕꯛ ꯂꯩ ꯍꯥꯏꯔꯣ ꯑꯗꯨ ꯌꯥꯎꯗꯅ ꯀꯣꯏ ꯆꯠꯄ ꯈꯣꯠꯄ ꯍꯥꯏꯗꯁꯨ ꯀꯩꯁꯨ ꯌꯥꯔꯗꯕ ꯄꯣꯠꯅꯦꯕ ꯑꯗꯨꯅ ꯈꯪꯗꯦ ꯍꯣꯏ ꯑꯗꯨꯅꯦ ꯅꯣꯏ ꯑꯗꯨꯃꯥꯏꯅ ꯍꯣꯏ ꯇꯧꯔꯒꯕꯨꯗꯤ ꯅꯨꯡꯗꯥꯡ ꯋꯥꯏꯔꯝ ꯇꯧꯕ ꯍꯥꯏꯁꯦ ꯄꯨꯡ ꯑꯗꯨꯝ ꯌꯥꯝꯗꯕꯤꯗ ꯑꯍꯨꯝ ꯁ꯭ꯋꯥꯏꯗꯒꯤꯗꯤ ꯊꯣꯛꯅꯕ ꯍꯧꯔꯛꯇꯕꯗꯤ ꯌꯥꯔꯔꯣꯏ ꯊꯦꯡꯉꯕꯤꯗꯕꯨ ꯃꯔꯤ ꯍꯥꯏꯔꯁꯨ ꯀꯣ ꯃꯔꯤꯗꯒꯤ ꯊꯣꯛꯂꯛꯑꯒ ꯃꯉꯥꯗꯕꯨ ꯌꯧꯋꯦ ꯍꯥꯏꯔꯁꯨ ꯑꯩꯈꯣꯏꯅ ꯑꯗ ꯃꯉꯥ ꯃꯈꯥꯏ ꯇꯔꯨꯛ ꯁ꯭ꯏꯗꯗꯒꯤ ꯌꯧꯔꯅꯦꯕ ꯅꯪ ꯆꯠꯄꯅꯤꯅ ꯑꯗꯨꯒꯤꯕꯨꯗꯤ ꯑꯗꯨꯗꯒꯤ ꯑꯗꯨꯃꯥꯏꯅ ꯍꯥꯏꯗꯤ ꯑꯍꯨꯝ ꯁ꯭ꯋꯥꯏꯗꯒꯤꯗꯤ ꯂꯣꯏꯁꯤꯟꯅꯗꯕꯗꯤ ꯌꯥꯔꯔꯣꯏꯕ ꯑꯍꯨꯝꯗꯒꯤ ꯂꯣꯏꯁꯤꯜꯂꯦ ꯍꯥꯏꯔꯒꯁꯨ ꯍꯤꯡꯗꯨꯃ ꯂꯦꯛꯑꯒ ꯅꯣꯡꯉꯥꯜꯂꯒ ꯍꯜꯂꯛꯑꯒ ꯑꯃꯨꯛ ꯕꯥꯔꯣ ꯃꯇꯨꯡꯒꯨꯝꯕ ꯃꯣꯏ ꯑꯗꯨꯃꯥꯏꯅ ꯇꯧꯄ ꯌꯥꯅꯔꯗꯣꯏꯔ ꯑꯗꯨ ꯈꯪꯗꯦ ꯃꯣꯏꯗꯤ ꯑꯃꯨꯛ ꯎ ꯇꯥꯟꯗꯧꯗꯤ ꯃꯥꯜꯂꯦ ꯇꯥꯟꯗꯧ ꯃꯥꯜꯂꯦ ꯍꯥꯏꯕꯗꯤ ꯑꯇꯩꯕꯨꯗꯤ ꯌꯥꯅꯔꯛꯄꯁꯨ ꯌꯥꯏ ꯑꯇꯩ ꯍꯥꯏꯁꯦ ꯑꯩꯈꯣꯏꯅꯤ ꯃꯉꯥꯏꯔꯦ ꯌꯥꯅꯤꯡꯉꯒ ꯁꯨ ꯉꯁꯥꯏꯒꯤ ꯍꯥꯟꯅ ꯑꯗꯨꯃꯥꯏꯅ ꯇꯧꯕꯒꯤ ꯀꯣꯛꯇꯣ ꯈꯜꯂꯨꯗꯕꯅꯤꯅ ꯑꯗꯨꯃꯥꯏꯅ ꯉꯁꯤ ꯍꯌꯦꯡꯗ ꯉ ꯍꯥꯏꯔ ꯀꯥꯟꯁꯤꯗ ꯑꯗꯨꯃꯥꯏꯅ ꯆꯦꯟꯖ ꯇꯧꯁꯤꯒꯦ ꯍꯥꯏꯕꯁꯦ ꯑꯗꯨꯝ ꯈꯤꯇꯪ ꯃꯁꯥꯅꯁꯨ ꯑꯦꯋꯦꯔ ꯑꯣꯏꯅꯖꯗꯕꯗ ꯑꯣꯏꯖꯗꯕ ꯍꯥꯏꯕꯗꯤ ꯋꯥꯈꯜꯗ ꯍꯥꯏ ꯂꯩꯈ꯭ꯔꯦꯗꯅꯀꯣ ꯑꯁꯨꯃꯥꯏꯅꯗꯪ ꯑꯣꯏꯅ ꯆꯠꯁꯦ ꯍꯥꯏꯅꯈꯤꯕꯅꯤ ꯍꯥꯏꯕꯒꯤ ꯑꯃ ꯑꯗꯨꯅ ꯍꯧꯔꯛꯄꯗꯒꯤ ꯑꯗꯨꯃꯥꯏꯅ ꯍꯧꯔꯛꯄ ꯑꯣꯏꯔ ꯑꯗꯨꯝ ꯈꯟꯅꯕꯗꯣ ꯈꯤꯇꯪ ꯈꯟꯅꯔꯒꯁꯨ ꯌꯥꯝ ꯀꯥꯏꯗꯕ꯭ꯔꯥ ꯈꯜꯂꯝꯗꯧꯕ ꯍꯧꯖꯤꯛꯇꯤ ꯑꯃꯨꯛ ꯆꯥꯛ ꯆꯥꯁꯤꯗꯪ ꯍꯥꯏꯔꯝꯕꯗꯤ ꯑꯗꯨꯃꯥꯏꯅ ꯑꯍꯤꯡꯒꯨꯝꯕ ꯌꯥꯎꯔꯛꯄꯗꯨꯗ ꯑꯩꯈꯣꯏ ꯌꯥꯝ ꯁꯥꯡꯅ ꯌꯥꯝ ꯆꯥꯎꯅ ꯈꯟꯗꯣꯛꯈꯤꯕꯁꯨ ꯈꯟꯗꯣꯛꯈꯤꯗ꯭ꯔꯁꯨ ꯈꯟꯗꯦ ꯈꯪꯗꯦꯀꯣ ꯑꯗꯨ ꯍꯣꯏ ꯌꯦꯡꯉꯣ ꯌꯥꯗꯕꯗꯤ ꯌꯥꯗꯦꯗꯅ ꯑꯗꯣ ꯑꯗꯨꯝ ꯑꯗꯨ ꯃꯤꯁꯤ ꯂꯩꯗꯤ ꯂꯩꯔꯣꯏꯗꯣꯏꯅꯤ ꯑꯗꯨ ꯌꯦꯡꯉꯁꯦ ꯍꯟꯗꯛ ꯀꯩꯅꯣ ꯏꯃꯥꯟꯅꯕ ꯑꯃꯁꯨ ꯊꯣꯛꯂꯛꯀꯅꯤ ꯍꯥꯏꯕꯗꯨꯀꯣ ꯑꯗꯨ ꯑꯩꯈꯣꯏꯅ ꯑꯃꯨꯛ ꯑꯩꯈꯣꯏꯁꯨ ꯑꯃꯨꯛ ꯅꯛꯁꯤꯜꯂꯛꯇꯣꯏꯅꯤꯅꯦ ꯑꯗꯨꯁꯨ ꯈꯪꯗꯦ ꯑꯗꯨ ꯌꯦꯡꯉꯁꯦ ꯃꯥ ꯅꯕꯦꯝꯕꯔ ꯑꯗꯨꯋꯥꯏꯗꯗꯤ ꯊꯣꯛꯂꯛꯀꯅꯤꯅ ꯍꯥꯏꯕꯩ ꯍꯥꯏꯒꯗꯤ ꯇꯧꯕꯅꯦ ꯑꯗꯋꯥꯏꯗꯨꯗ ꯑꯦꯛꯖꯥꯝꯒꯨꯝꯕ ꯌꯥꯝ ꯅꯛꯁꯤꯟꯅꯗ꯭ꯔꯒꯗꯤ ꯅꯣꯡꯃꯇꯪꯅꯤꯤꯗꯅꯀꯣ ꯍꯣꯏ ꯆꯠ ꯂꯥꯡꯕꯒꯤ ꯅꯣꯡꯃ ꯅꯣꯡ ꯑꯃ ꯂꯦꯛꯎꯕꯒꯤ ꯅꯣꯡꯃ ꯑꯃ ꯍꯜꯂꯛꯄꯒꯤ ꯅꯣꯡꯃ ꯅꯨꯃꯤꯅꯤꯠ ꯍꯨꯝꯅꯤꯒꯨꯝꯕꯒꯤ ꯆꯥꯡꯗꯤ ꯑꯣꯏꯗꯣꯏꯕ ꯅꯨꯃꯤꯠ ꯆꯔꯥꯡꯅꯗꯣꯏꯁꯦ ꯑꯗꯨꯗꯁꯨ ꯑꯗꯨꯃꯥꯏꯅ ꯁꯤꯟꯕ ꯌꯥꯒ꯭ꯔꯁꯨ ꯌꯦꯡꯉꯁ
ꯍꯥꯏꯐꯦꯒ ꯌꯦꯡꯉꯁꯤꯤꯟꯖ ꯑꯗꯨꯗꯤ
ꯍꯣꯏ ꯍꯣꯏ ꯊꯝꯃꯣ ꯊꯝꯃꯣ ꯍꯣꯏ ꯂꯩꯈꯣꯏ ꯊꯝꯒꯦꯀꯣ ꯑꯥ ꯑ